ꯑ ꯇꯥꯏꯌꯦ ꯀꯩꯗꯧꯕ꯭ꯔꯣ
ꯑꯦ ꯑꯩꯁꯨ ꯆꯥꯛ ꯆꯥꯕ ꯂꯣꯏꯕꯗ ꯉꯥꯏꯔꯒ ꯅꯦꯠꯋꯥꯛ ꯅꯨꯡꯉꯥꯏꯟꯕ ꯊꯤꯕ ꯆꯠꯂꯒ ꯂꯩꯌꯦ
ꯍꯣꯏꯅꯦ ꯌꯥꯏꯗ ꯀꯩꯅꯣ ꯇꯧꯕꯅꯦ ꯑꯈꯣꯏꯗꯣ ꯅꯦꯠꯇꯣ ꯌꯨꯝ ꯃꯅꯨꯡꯗꯗꯤꯀꯣ ꯁꯨꯡꯋꯥ ꯌꯥꯗꯕ
ꯂꯒ ꯑꯈꯣꯏꯒꯤ ꯎꯀꯨ ꯑꯃ ꯂꯩꯌꯦ ꯑꯗꯨꯗ ꯆꯠꯂꯒ ꯂꯩꯕ ꯋꯥꯅꯤꯗ
ꯍꯥꯥ ꯍꯣꯏ
ꯍꯩꯁꯀꯥ ꯑꯥ꯭ꯔꯁꯨꯨ ꯌꯥꯎꯋꯦ ꯍꯤ ꯍꯤ ꯍꯤ ꯀꯩꯅꯣꯅꯤꯗ ꯑꯁ ꯀꯩ ꯃꯊꯦꯟ ꯆꯥꯕ꯭ꯔꯣ
ꯂꯝꯒꯤ ꯃꯅꯥ ꯍꯥꯏꯅ ꯑꯟꯅꯦ ꯍꯥꯏꯅ ꯑꯃ ꯂꯩꯏꯗꯅ ꯑꯗꯨꯒ ꯑꯗꯨ ꯉꯥ ꯈ꯭ꯔ ꯇꯥꯎꯋꯦ
ꯑꯣ ꯍꯥꯎꯒꯅꯤꯅꯦ
ꯍꯦꯍꯦ ꯅꯪꯗꯤ ꯀ꯭ꯔꯤ ꯏꯟꯁꯥꯡ ꯆꯥꯒꯦ
ꯑꯩꯈꯣꯏꯗꯤ ꯀꯥꯡꯍꯧꯅꯦ ꯀꯥꯡꯍꯧꯁꯨ ꯃꯥꯏꯔꯦꯟ ꯃꯅꯥꯁꯨ ꯌꯥꯎꯋꯦ ꯃꯌꯥꯝ ꯌꯥꯎꯔꯒ ꯀꯥꯡꯉꯧ ꯑꯃꯒ ꯄꯦꯔꯨꯛꯀ ꯀꯩꯅꯣ
ꯍꯥꯎꯔꯝꯅꯤ ꯍꯥꯎꯔꯝꯅꯤ ꯅꯣꯏ ꯅꯣꯏꯅ ꯍꯦꯟꯈ꯭ꯔꯦ
ꯍꯦꯟꯈ꯭ꯔꯦ ꯍꯣꯢ ꯑꯁ ꯀꯩꯅꯣꯅꯦ ꯍꯟꯗꯛ ꯃꯔꯛ ꯀꯩꯗꯧꯕ꯭ꯔꯣ
ꯗꯥ ꯃꯣꯏꯁꯦ ꯑꯉꯥꯡ ꯇꯨꯏꯁꯟ ꯂꯧꯔꯒ ꯑꯗꯨꯝ ꯂꯩꯌꯦꯗ ꯈꯔꯦ ꯈꯔ ꯑꯃ ꯑꯃ ꯄꯥꯝꯕ
ꯑꯣ ꯅꯪ ꯑꯣ ꯅꯪ ꯃꯈꯥ ꯇꯝꯔꯔꯣꯏꯗ꯭ꯔꯣ
ꯇꯝꯔꯔꯣꯏꯌꯦ ꯑꯩ ꯆꯠꯂꯒꯦ ꯑꯩ ꯆꯠꯂꯒ ꯄꯥꯔꯒꯦ
ꯉꯥꯏꯔꯤꯕꯅꯦꯍꯦ ꯄꯥꯏꯅꯉꯥꯏ ꯎꯝ ꯑꯗꯨꯅꯦ ꯅꯪ ꯀꯗꯥꯏꯗ ꯄꯥꯏꯒꯦ ꯍꯥꯏꯕ꯭ꯔꯣ
ꯐꯥꯒꯤ ꯇꯧꯕꯅꯦꯗꯥ ꯑꯩ ꯂꯩꯅ ꯇꯨꯝꯕ ꯆꯥꯕ ꯕ ꯑꯁꯨꯛ ꯅꯨꯡꯉꯥꯏꯅ ꯂꯩꯔꯤꯉꯩꯁꯤꯗ ꯌꯨꯝꯗ
ꯑꯗꯨꯅꯦ ꯅꯨꯡꯉꯥꯏꯕꯅꯦ ꯎꯝ ꯀꯩꯅꯣꯗꯤ ꯎꯝ ꯅꯪ ꯍꯟꯗꯛ ꯃꯔꯛ ꯗ꯭ꯔꯃꯥ ꯒꯨꯝꯕ ꯌꯦꯡꯗꯕ꯭ꯔꯣ
ꯌꯦꯡꯉꯦ
ꯀꯔꯤ ꯀꯔꯤ ꯌꯦꯡꯕ꯭ꯔꯥ
ꯀ꯭ꯂꯤꯡ ꯀ꯭ꯂꯤꯡ ꯋꯥꯇꯔꯃꯦꯂꯣꯟꯒꯤ ꯍꯦꯔꯣ ꯃꯥꯜꯂꯦꯅꯥ
ꯑꯥ ꯑꯗꯨꯒꯤ ꯑꯃ ꯑꯍꯟ ꯅꯨꯄꯤ ꯑꯃ ꯄꯥꯝꯕꯒꯤꯗꯣ
ꯍꯣꯢ ꯑꯗꯨ ꯌꯦꯡꯉ ꯂꯩꯌꯦ
ꯑꯩꯅ ꯑꯗꯨ ꯌꯦꯡꯅꯤꯡꯗꯕꯒꯤ ꯀꯟꯅ ꯇꯧꯔꯤ
ꯑꯗꯨꯒ ꯋꯥꯔꯤ ꯉꯥꯛꯇꯅꯤꯗꯣ ꯆꯤꯡꯕ ꯅꯠꯇꯝꯅꯦ
ꯍꯣꯏ ꯎꯝ ꯎꯝ
ꯑꯗꯨꯅꯦ ꯑꯗꯨꯒꯤꯀꯣ ꯑꯁ ꯈꯪꯗꯦ ꯅꯨꯄꯤꯗꯣ ꯑꯈꯣꯏꯅ ꯈꯪꯈ꯭ꯔꯕ ꯃꯤ ꯑꯣꯏꯌꯦꯅꯥ ꯍꯥꯏꯗꯤ ꯑꯗꯨꯝ ꯗ꯭ꯔꯃꯥ ꯇꯣꯞ ꯇꯣꯞꯄꯗꯁꯨ ꯀꯨꯝꯕꯗꯣ
ꯑꯣ ꯑꯗꯨ ꯋꯥꯔꯤꯗ ꯑꯩꯁꯨ ꯑꯁꯦꯡꯕꯅꯤ ꯀꯤꯁ ꯇꯧꯔꯦ
ꯑꯗꯨꯒꯤꯀꯣ ꯑꯁ ꯑꯗꯨꯃꯛꯇꯤ ꯌꯦꯡꯅꯤꯡꯗꯕꯅꯦꯕ ꯑꯗꯨ ꯑꯣꯢꯔꯁꯨ ꯎꯄꯥꯏꯂꯩꯇꯦ ꯀꯩꯅꯣ ꯑꯁ ꯑꯃ ꯇꯤꯠꯁ ꯌꯨ ꯂꯦꯁꯟ ꯗꯣ ꯑꯅꯧꯕꯗꯣ
ꯅꯨꯄꯥꯗꯣ
ꯑꯣ ꯑꯥꯏ ꯅꯪꯗꯣ ꯃꯌꯥꯝ ꯍꯩꯅ ꯍꯥꯏꯔꯛꯑꯦꯅꯦ ꯑꯩꯗꯤ ꯈꯪꯖꯨ ꯈꯪꯗꯦ ꯃꯥꯜꯂꯦ ꯍꯨꯖꯤꯛꯇ ꯑꯗꯨ ꯑꯗꯨ ꯍꯣꯏ ꯖꯣꯟꯁꯅꯥ ꯃꯥꯟꯕꯒꯤ ꯗꯣ ꯑꯗꯨ ꯅꯨꯄꯥꯗꯣ ꯌꯦꯡꯈ꯭ꯔꯦ ꯑꯗꯨ ꯅꯨꯡꯉꯥꯏꯌꯦ ꯌꯥꯝꯅ ꯍꯥꯏꯗꯤ ꯅꯨꯄꯤꯗꯣ ꯑꯦꯅꯔꯖꯤ
ꯑꯣ ꯑꯩꯗꯤ ꯢꯄꯤꯁꯣꯠ ꯋꯥꯟ ꯇꯛꯇ ꯌꯦꯡꯕꯗ ꯉꯥꯏꯔꯤꯌꯦ ꯑꯗꯨꯗꯣ
ꯑꯣꯁ ꯅꯨꯡꯉꯥꯏꯕꯅꯦ ꯍꯥꯏꯗꯤ ꯑꯦꯄꯤꯁꯣꯠ ꯈꯨꯗꯤꯡꯒꯤ ꯋꯥꯔꯤꯗꯣ ꯑꯅꯧ ꯑꯅꯧꯕ ꯄꯤꯕꯒꯤꯀꯣ
ꯑꯩꯗꯤ ꯑꯉꯥꯡꯗꯣ ꯐꯨꯅꯤꯡꯕꯗ ꯂꯣꯢꯔꯦ
ꯑꯣ ꯁꯦꯡꯕ ꯑꯔꯣ ꯑꯁ ꯁ꯭ꯄꯣꯏꯜꯗꯤ ꯇꯧꯕꯤꯔꯣꯏ ꯑꯗꯨꯏꯁꯨ ꯌꯥꯝ ꯅꯨꯡꯉꯥꯏꯇꯦꯀꯣ ꯑꯁꯨꯃꯥꯏꯟ ꯇꯧꯕ ꯗꯣ
ꯍꯣꯏ
ꯍꯦꯟꯖꯤꯟꯕꯅꯦ ꯀꯩꯅꯣꯒꯥ ꯑ ꯑꯗꯨ ꯃꯥꯏꯔꯣꯜ ꯅꯨꯃꯤꯠꯁꯤꯁꯇꯤ ꯌꯦꯡꯈ꯭ꯔꯕ꯭ꯔꯥ
ꯑꯣ ꯌꯦꯡꯗ꯭ꯔꯤ ꯑꯗꯨ ꯅꯨꯡꯉꯥꯏꯌꯦ ꯍꯥꯢꯌꯦ ꯉ
ꯍꯥ ꯑꯗꯨꯅꯦ ꯃꯥꯗꯨꯀꯣ ꯅꯨꯄꯥꯗꯣ ꯃꯁꯛꯇꯤ ꯊꯤꯕꯀꯣ ꯑꯗꯨ ꯑꯣꯏꯔꯁꯨ ꯃꯥꯒꯤ ꯀꯦꯔꯦꯛꯇꯔꯗꯣ
ꯎꯝ ꯑꯩ ꯑꯩ ꯈꯪꯗꯦ ꯑꯩꯗꯨ ꯔꯣꯌꯦꯜꯅꯦ ꯃꯦꯁꯦꯁꯇꯤ ꯊꯝꯗ꯭ꯔꯤ
ꯍꯥꯏꯔꯗꯤ ꯃꯨꯚꯤ ꯑꯃ ꯑꯣꯏꯈ꯭ꯔꯦ
ꯑꯥ
ꯐꯣꯟꯗꯒꯤꯗꯣ ꯚꯣꯏꯁ ꯏꯃꯦꯜ ꯍꯥꯏꯃ
ꯑ ꯚꯣꯏꯁ ꯑꯣꯐ ꯚꯣꯏꯁ ꯃꯦꯜ ꯑꯣꯐ ꯏꯖꯥꯕꯦꯜꯗꯣ ꯑꯔꯣ ꯑꯗꯨꯁꯨ ꯅꯨꯡꯉꯥꯏꯌꯦꯀꯣ ꯅꯨꯄꯥ ꯅꯨꯄꯥꯗꯣ ꯌꯥꯝ ꯒ꯭ꯔꯤꯟ ꯐ꯭ꯂꯦꯛ ꯑꯣꯏꯖꯩꯌꯦ
ꯂꯩꯌꯦꯡ
ꯑꯦ ꯑꯗꯨ ꯁ꯭ꯄꯣꯢꯜ ꯇꯧꯕꯤꯔꯣꯏ ꯑꯗꯨꯗꯤ ꯁ꯭ꯄꯣꯢꯜ ꯇꯧꯕꯤꯔꯣꯏ ꯑꯗꯨꯕꯨ ꯔꯣꯌꯦꯜ ꯅꯦꯔꯦꯁꯤꯁꯕꯨꯨꯗꯤ ꯑꯩꯁꯨ ꯌꯦꯡꯉ ꯍꯦꯔꯣ ꯅꯠ ꯅꯠꯇꯕꯤꯗ ꯅꯨꯄꯤꯗꯣ ꯑꯩ
ꯀꯩꯅꯣꯅꯤꯅꯥ ꯑꯗꯨꯒ ꯍꯨꯖꯤꯛꯀꯤ ꯎꯝ ꯔꯣꯏꯜꯗ ꯃꯦꯁꯦꯁꯇꯨ ꯑꯩꯁꯨ ꯌꯦꯡꯗ꯭ꯔꯤꯌꯕ
ꯎꯝ ꯎꯝ
ꯑꯗꯨꯅꯀꯣ ꯍꯥꯏꯗꯤ ꯑꯗꯨꯁꯨ ꯅꯨꯄꯥꯖꯦ ꯑꯗꯨꯝ ꯃꯁꯛ ꯊꯤꯌꯦ ꯊꯤꯌꯦ ꯍꯥꯏꯔꯁꯨ ꯅꯨꯞ ꯅꯨꯄꯥꯖꯦ ꯒ꯭ꯔꯤꯟ ꯐ꯭ꯂꯦꯛ ꯑꯣꯏꯕꯗꯣ ꯌꯥꯝꯅ ꯑꯗꯨ ꯒ꯭ꯔꯤꯟ ꯐ꯭ꯂꯦꯛ ꯑꯣꯏꯕꯒꯤꯀꯣ ꯌꯥꯝꯅ ꯀꯔꯤ ꯍꯥꯏꯁꯤꯔꯥ ꯀꯔꯦꯛꯇꯔꯗꯨ ꯐꯖꯃꯟꯕꯒꯤꯀꯣ ꯌꯦꯡꯅꯤꯡꯕ ꯋꯥꯅꯤ ꯅꯠꯇ꯭ꯔꯗꯤꯕꯥ ꯃꯁꯛ ꯊꯤꯔꯗꯤ ꯌꯦꯡꯅꯤꯡꯔꯣꯏ ꯑꯁꯦꯡꯕ ꯔꯦꯠ ꯐ꯭ꯂꯦꯛꯀ ꯑꯣꯏꯕ ꯁꯥꯕ ꯑꯗꯨꯗ ꯍꯝ ꯅꯟꯆꯂꯥꯟꯒ ꯁꯥꯕ ꯁꯥꯔꯗꯤ ꯌꯦꯡ ꯁꯨ ꯌꯦꯡꯕꯤꯔꯣꯏ
ꯒꯨꯝꯕꯥ
ꯑꯗꯨꯅꯦ ꯄꯦꯟꯒ꯭ꯔꯦ ꯑꯈꯣꯏ ꯒ꯭ꯔꯤꯟ ꯐ꯭ꯂꯦꯛ ꯊꯤꯕꯗ ꯁꯤꯒꯗꯧꯔꯦ
ꯑꯗꯨꯅꯦ ꯑꯁꯦꯡꯕ ꯌꯥꯝꯅ ꯃꯣꯏꯅ ꯊꯧꯁꯥꯗꯕ ꯁꯥꯕꯗꯨ ꯌꯦꯡꯗꯦ ꯑꯗꯨꯒ ꯃꯣꯏ ꯗ꯭ꯔꯥꯃꯥ ꯄꯨꯊꯣꯛꯄꯁꯨ ꯊꯧꯁꯥꯕ ꯊꯧꯁꯥꯗꯕ ꯃꯤꯗꯤ ꯄꯥꯛ ꯄꯨꯊꯣꯛꯇ꯭ꯔꯦꯗ ꯑꯗꯨꯝ ꯌꯥꯝ ꯁꯣ ꯇꯧꯕ ꯃꯤ ꯑꯗꯨ ꯉꯥꯛꯇ ꯑꯣꯏꯈ꯭ꯔꯦꯕ
ꯑꯁ ꯈꯪꯗꯦ ꯅꯪ ꯃꯥꯅꯗꯤ ꯌꯦꯡꯁꯦꯅꯗꯤ ꯍꯥꯏꯌꯦ ꯑꯗꯣ ꯁꯪꯗ꯭ꯔꯦ ꯒ꯭ꯌꯥꯟ ꯃꯦꯟ ꯇꯥꯗ꯭ꯔꯤ
ꯀꯩꯅꯣꯅꯦꯗ ꯑꯗꯨꯒꯤ ꯑꯗꯨ ꯑꯧꯇꯤꯒꯤ ꯑꯧꯇꯤ ꯑꯥꯔꯗꯨꯗꯤ ꯐꯥꯎꯅꯗ꯭ꯔꯣ ꯅꯣꯏꯒꯤ
ꯅꯠꯇꯦ ꯑꯗꯨꯅ ꯍꯥꯏꯕꯗꯤ ꯑꯗꯨꯝ ꯃꯍꯧꯁꯥ ꯊꯦꯡꯅꯗꯕ꯭ꯔꯣ ꯍꯥꯏꯕꯅꯦꯗ
ꯋꯥꯔꯤꯗꯤ ꯅꯨꯡꯉꯥꯏꯕꯅꯦ ꯑꯗꯨꯁꯨ
ꯅꯨꯡꯉꯥꯏꯕꯅꯦ ꯅꯨꯡꯉꯥꯏꯕꯅꯦ
ꯀꯃꯥꯏ ꯀꯃꯥꯏ ꯇꯧꯈ꯭ꯔꯕ꯭ꯔ ꯀꯣ ꯃꯣꯏꯒꯤ ꯀꯩꯅꯣꯗꯣ ꯃꯆꯦꯒꯤꯗꯣ
ꯃꯆꯦꯒꯤꯗꯣ
ꯎꯝ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
ꯑꯗꯨꯅ ꯍꯥ ꯍꯥ ꯍꯥꯥ ꯍꯥ
ꯑꯗꯨꯅ ꯑꯁ ꯈꯪꯗꯦ ꯑꯗꯨ ꯆꯨꯝꯕꯁ ꯈ ꯆꯨꯝꯕꯁ ꯆꯨꯝꯗꯕ꯭ꯔꯥꯕꯨꯗꯤ ꯇꯣꯡꯉꯥꯟꯈ꯭ꯔꯦꯅ ꯑꯗꯨ ꯑꯣꯏꯔꯁꯨ ꯑꯃꯨꯛꯀ ꯅꯨꯡꯉꯥꯏꯕꯤꯗꯕꯗꯣ ꯃꯥꯟꯅꯕꯨꯗꯤ ꯐ ꯑꯐ ꯑꯁꯦꯡꯕꯗꯣ ꯈꯪꯕꯒꯤ ꯗꯨꯝ ꯍꯥꯏꯕꯗꯣ ꯑꯃꯨꯛꯀ ꯎꯝ ꯃꯃꯥ ꯃꯄꯥꯅ ꯊꯥꯖꯗꯕꯗꯣ ꯑꯃꯨꯛꯀ ꯑꯗꯨꯃꯥꯏꯟ ꯇꯥꯈ꯭ꯔꯦ ꯈꯔ ꯍꯥꯟꯅ ꯉꯥꯎꯁꯤꯟꯅꯔꯝꯕ ꯍꯥꯏꯇꯥꯔꯦ ꯃꯥꯁꯦ ꯗꯨꯒꯤ ꯍꯨꯖꯤꯛꯇꯤ ꯃꯥ ꯒ꯭ꯌꯥꯟ ꯒ꯭ꯌꯥꯟ ꯇꯥꯔꯛꯄ ꯀꯥꯟꯗ ꯑꯁꯦꯡꯕ ꯍꯥꯏꯕ ꯀꯥꯟ ꯀꯥꯟꯗꯗꯤ ꯌꯥꯗ꯭ꯔꯦ
ꯑꯁꯦꯡꯕ
ꯑꯝ ꯍꯣꯏ ꯁ꯭ꯇꯦꯇ꯭ꯁ ꯅꯣꯝꯕ ꯉꯁꯥꯏꯁꯨ ꯁ꯭ꯇꯦꯇ꯭ꯁꯇꯁꯨ
ꯍꯣꯏ ꯏꯟꯁꯇꯥꯗꯅ ꯑꯥ ꯏꯟꯁꯇꯥꯗꯅ ꯇꯣꯡꯉꯥꯟꯅ ꯑꯃꯨꯛꯀ ꯊꯝꯃꯦꯍꯥ ꯑꯗꯨꯒꯤ ꯅꯣꯛꯁꯨ ꯅꯣꯛꯄꯤꯡꯉꯦ ꯑꯃꯨꯛꯀ ꯃꯥ ꯃꯥꯃꯥꯒ ꯈꯟꯅꯕ ꯃꯥꯜꯂꯦ ꯑꯗꯨꯃꯥꯏꯅ ꯍꯥꯞꯄ꯭ꯔꯗꯤꯅ
ꯍꯣꯏ ꯑꯍꯣꯏ ꯁꯤꯗ ꯂꯩꯕꯁꯨ ꯑꯗꯨꯝ ꯍꯥꯏꯕꯅꯦꯗ ꯃꯋꯥꯗꯤ ꯀꯩꯅꯣꯁꯨ ꯇꯧꯗꯕꯅꯦ ꯍꯥꯏꯗꯤ ꯑꯗꯨ ꯍꯥꯟꯅꯗꯒꯤ ꯐꯥꯎꯅꯩ ꯍꯥꯏꯕꯁꯨ ꯈꯪꯗꯦꯕ ꯃꯥꯗꯤ ꯅꯍꯥꯟꯗꯨ ꯉꯛꯇ ꯐꯥ ꯑꯥ ꯃꯥꯅ ꯈꯔ ꯐꯥꯕꯗꯣ ꯑꯗꯨ ꯑꯗꯨꯉꯛ ꯇꯔꯥ ꯈꯟꯕꯅꯦꯕ
ꯍꯣꯏ ꯑꯗꯨ ꯑꯥꯔꯒ ꯑꯈꯣꯏꯗꯤ ꯅꯍꯥꯟꯗꯒꯤ ꯑꯗꯨꯝ ꯈꯪꯉꯦ ꯍꯥꯏꯌꯦ ꯑꯗꯨꯁꯨ ꯎꯄꯥꯏ ꯂꯩꯇꯕꯗꯣ ꯑꯈꯣꯏꯗꯤ